ꯑꯗꯣ ꯃꯣꯕꯥꯏꯜ ꯂꯤꯖꯦꯟꯗꯣ ꯅꯪ ꯅꯊꯟ ꯁꯥꯟꯅꯔꯣ ꯑꯩ ꯑꯗꯨꯝ ꯏꯁꯗꯦ ꯌꯍꯧꯔꯒꯦ ꯌꯥꯅꯤ
ꯐꯤ꯭ꯔꯤꯁ ꯇꯧ ꯂꯣꯏꯔꯕꯣ ꯁꯦꯡꯕꯔꯣ ꯁꯦꯡꯉꯕꯣ ꯄꯩꯌꯦ ꯗꯨꯏ ꯌꯦꯡꯉꯣ ꯇꯜꯂꯤꯗ
ꯇꯟꯗꯦꯗ ꯉꯥꯢ ꯂꯩꯔꯕꯅꯤ
ꯑꯁꯦꯡꯕꯔꯥ ꯍꯥꯏꯖꯤꯗ ꯅꯪ ꯉꯥꯏꯔꯖꯨ ꯑꯁꯦꯡꯕ ꯑꯁꯦꯡꯕ꯭ꯔꯥ ꯑꯔꯥꯟꯕ꯭ꯔꯥ ꯈꯪꯗ꯭ꯔꯤꯕꯨꯛꯇꯤ ꯑꯩ ꯆꯪꯉꯛꯑꯔꯣꯏ
ꯑꯁꯦꯡꯕꯅꯦ ꯎꯝ ꯉꯥꯍꯥꯏ ꯂꯩꯌꯣꯒꯤ
ꯅꯩꯏꯒꯅꯣ ꯑꯩ ꯁꯤꯗ ꯔꯦꯡ ꯇ꯭ꯋꯦꯟꯇꯤ ꯇꯥꯔꯤꯌꯦ
ꯑꯗꯨ ꯀꯣꯟꯅ ꯁꯤꯂꯣꯏꯔꯒ ꯑ ꯑꯃꯨꯛ ꯇꯥꯔꯛꯀꯅꯣ
ꯇꯥꯡꯈꯠꯄꯗꯣ ꯌꯥꯔꯣꯏꯌꯦ ꯅꯪ ꯁꯤ ꯂꯣꯏꯔꯒꯗꯤ
ꯌꯥꯗꯨꯏꯅꯦ
ꯌꯥꯔꯣꯏ ꯍꯥꯏꯖꯤꯠ ꯄꯣꯇꯜ ꯂꯩꯇꯦꯗ ꯑꯣ ꯌꯥꯎꯗꯦ
ꯄꯦꯂꯣꯟ ꯁꯗꯨꯒꯤ ꯇꯩ ꯀꯦꯝ ꯌꯥꯎꯗ꯭ꯔꯦ
ꯎꯝ ꯌꯥ ꯀꯩꯒꯤꯅꯣ ꯑꯥꯏꯁꯦ
ꯅꯪ ꯅꯠꯇ꯭ꯔꯣ ꯆꯔꯣꯟ ꯆꯗꯕ ꯆꯔꯋꯥꯟ ꯀꯩꯅꯣꯝ ꯁꯍꯜꯂ ꯈꯡꯉꯤꯟ
ꯀꯩꯒꯤꯅꯣ ꯍꯥꯏꯖꯦ
ꯑꯧ
ꯆꯪꯉꯛꯀꯦ ꯉꯥꯏꯈꯨꯑꯣ ꯑꯩ ꯃꯤ ꯈꯔ ꯊꯤꯔꯤꯌꯦ ꯑꯗꯨ ꯆꯪꯉꯛꯑꯗꯧꯅꯦ ꯃꯤ ꯊꯤꯗꯨꯏꯅꯦ ꯀꯩ ꯃꯤ ꯊꯤꯗ꯭ꯔꯗꯤ ꯌꯥꯗꯝꯅꯦ
ꯁꯤꯖꯦ ꯎꯝ
ꯑꯗꯣ ꯑꯩ ꯐꯩꯖꯨꯞ ꯑꯝꯇ ꯄꯤꯔꯛꯀꯦꯔꯥ
ꯀꯩꯒꯤꯅꯣꯗꯣ ꯄꯤꯔꯛꯑꯣ ꯑꯥ ꯀꯝꯕ ꯄꯤꯡ ꯑꯣ ꯁꯤꯁꯤꯔꯥ ꯌꯦꯡꯉꯨ ꯃꯈꯥ ꯇꯥꯏ
ꯈꯨꯝꯖꯜ ꯍꯥꯏꯗꯤ ꯀꯥꯡꯒꯟꯗꯣ ꯈꯨꯝꯖꯜꯂꯣ ꯍꯥꯏꯕ
ꯎꯝ ꯑꯩ ꯏꯁꯤꯡ ꯈꯨꯖꯥꯏꯝ ꯊꯛꯎꯒꯦ ꯎꯝ
ꯀꯩꯒꯤꯅꯣ ꯍꯥꯏꯖꯦ
ꯀꯣꯟꯅ
ꯑꯀꯤꯠ ꯐꯅꯥꯏ ꯍꯥꯏꯔꯤ ꯑꯩꯈꯣꯏꯒꯤ ꯑꯦꯝ ꯑꯦꯝꯖꯦ
ꯑꯩ ꯒꯨꯁꯟ ꯄꯥꯏꯔ ꯅꯩꯈꯥꯏꯔꯛꯑꯣ ꯍꯥꯏꯕ꯭ꯔꯣ ꯊꯥꯡꯀꯣꯛ ꯄꯥꯏ ꯊꯥꯡꯀꯣꯛ ꯄꯥꯏꯔꯛꯑꯥꯗꯤ ꯀꯃꯥꯏ ꯇꯧꯕ ꯁꯤ ꯄꯥꯏꯌꯣ ꯍꯥꯏꯔꯗꯤ ꯑꯗꯨꯁꯨ ꯀꯥꯏꯗꯦ ꯑꯗꯣ ꯁꯤꯗꯤ ꯌꯥꯗꯕ꯭ꯔꯥ ꯁꯤꯗꯤ
ꯑꯣꯏ
ꯁꯤ ꯄꯥꯥꯏꯕꯗꯤ ꯑꯇꯩ ꯁ꯭ꯀꯤꯜ ꯄꯥꯏꯕ ꯌꯥꯏꯌꯦ ꯀꯩꯒꯤ ꯑꯗꯣ ꯑꯩꯒꯤ ꯂꯩꯇꯕꯒꯤꯅꯤ ꯑꯗꯣ ꯔꯤꯀꯃꯦꯟꯗꯣ ꯊꯥꯔꯛꯎꯅꯦ ꯅꯪ ꯔꯤꯀꯃꯦꯟ ꯇꯧꯋꯦ ꯍꯥꯏ ꯎꯝ ꯇꯤꯝ ꯃꯦꯠ ꯁꯦꯂꯦꯛꯇꯦꯠ ꯍꯥꯏꯃꯤ ꯀꯔꯤ ꯊꯥ ꯗꯣꯋꯥꯏ ꯀꯗꯤ ꯊꯥꯒꯣ ꯉꯁꯤꯒꯤ ꯌꯥꯔꯗꯕꯅꯤ ꯌꯦꯡꯉꯨ ꯎꯝ ꯅꯪ ꯑꯗꯨ ꯄꯥꯏ ꯑꯩ ꯁꯤ ꯄꯥꯏ ꯅꯩꯔꯖꯦ ꯍꯥꯏꯔꯕ
ꯎꯝ
ꯎꯝ ꯁꯦꯟꯇꯦꯁ ꯄꯤꯛ ꯇꯧꯔꯛꯑꯣ ꯁꯥꯞ ꯄꯤꯔꯛꯏ ꯈꯣꯏ ꯈꯣꯏ ꯃꯌꯥꯝꯗꯣ ꯀꯤꯔ ꯃꯥꯜꯂꯦ
ꯁꯤ ꯄꯥꯏꯌꯣ
ꯁꯤ ꯄꯏꯌꯣ ꯎꯝ ꯗꯨꯀꯥꯏ ꯂꯩꯕꯅꯣ ꯌꯦꯡꯉꯛꯇꯣꯏꯅꯤ
ꯑꯗꯣ ꯃꯦꯁ ꯅꯦꯝꯕꯅꯤꯅ ꯊꯤꯕ ꯐꯪꯗꯦꯅꯦ
ꯑꯣ ꯁꯤ ꯂꯩ ꯌꯥꯔꯕ
ꯎꯝ
ꯎꯝ ꯁꯣꯛ ꯀꯩꯀꯥ ꯎꯠꯄꯥ ꯌꯥꯗꯦꯅꯦ ꯎꯠꯄ ꯌꯥꯔꯗꯤ ꯅꯪ ꯁꯤ ꯑꯣꯏꯅ ꯄꯥꯏꯔꯛꯀꯦ ꯅꯠꯇ꯭ꯔꯥ ꯁꯤ ꯑꯣꯏꯅ ꯄꯥꯏꯌꯨꯅꯤ ꯌꯥꯗꯕ꯭ꯋꯥꯟ ꯂꯣꯏꯅ ꯅꯤꯐꯨ ꯐꯣꯔꯇꯤꯗ ꯐꯣꯔꯇꯤ ꯐꯤꯛꯁꯅꯤ ꯎꯠꯄ ꯌꯥꯗꯕꯋꯥꯟ ꯁꯤ ꯑꯣꯏꯅ ꯄꯥꯔꯦ ꯑꯗꯨꯗꯤ ꯏꯃꯩ ꯂꯣꯏꯅ ꯅꯤꯐꯨ ꯃꯈꯥꯅꯤ ꯌꯥꯗꯦꯟ ꯄꯠ ꯆꯤꯡꯈꯠꯂꯛꯀꯅꯤ ꯆꯤꯡꯈꯠꯈꯤꯗꯣꯏꯅꯤ ꯑꯃꯨꯛꯀ ꯀꯤꯕꯨ ꯀꯤ
ꯃꯤ ꯌꯥꯝ ꯂꯩꯕꯅꯤꯀꯣ
ꯕꯅꯤꯀꯣ
ꯆꯦꯡꯕꯩꯒ ꯆꯤꯡꯈꯠꯂꯝꯃꯕ ꯍꯧꯖꯤꯛꯀꯤꯗꯣ
ꯀꯦꯔꯤ ꯑꯗꯨꯝ ꯇꯧꯇꯥꯝꯅꯤ ꯅꯣꯏ ꯍꯩꯔꯣꯏꯌꯦ ꯍꯩꯕꯩꯅꯦ ꯀꯦꯔꯤ ꯍꯥꯏꯁꯦ
ꯍꯩꯇꯦ ꯁꯤ ꯁꯤ ꯑꯣꯏꯅ ꯄꯥꯏꯔꯗꯝꯅꯦ ꯁꯦꯡꯕꯩ ꯅꯦꯠ ꯇꯞꯄꯁꯦ ꯄꯥꯏꯕ꯭ꯔꯕ ꯑꯗꯨꯝ ꯂꯩꯈꯠꯅꯔꯦꯅꯦ ꯍꯦꯜ ꯀꯥꯔꯠꯅ ꯂꯦꯡꯗ꯭ꯔꯤꯀꯥꯟꯗ
ꯇꯠꯄꯥꯥꯏꯗꯝ ꯃꯥꯏ ꯏꯁꯀꯤꯟꯗꯣ ꯌꯦꯡꯉꯣ
ꯎꯍꯧꯗꯦ
ꯑꯩꯒꯤ ꯏꯁꯀꯤꯟꯖꯦ ꯎꯕ꯭ꯔꯥ
ꯎꯝ
ꯎꯝ ꯁꯤ ꯑꯣꯏꯅ ꯄꯥꯏꯔꯛꯄꯗꯤ
ꯑꯩ ꯑꯩ ꯌꯥꯏ ꯄꯔꯁꯟꯗꯣ ꯃꯥꯟ ꯄꯥꯏ ꯁꯤꯔꯣ ꯑꯩ ꯇꯧꯒ꯭ꯌꯣꯡ
ꯁꯤꯑꯣꯏꯟ ꯄꯥꯏꯔꯛꯒꯦꯅꯦ
ꯑꯩꯅ ꯅꯩꯈꯥꯏꯔꯛꯄꯗꯣ ꯌ꯭ꯋꯣꯡ ꯈꯣꯏ ꯂꯦꯂꯥ ꯍꯣꯏ ꯍꯥꯔꯂꯤ
ꯆꯠꯂꯣꯏ ꯑꯩ ꯑꯩ ꯑꯜꯇꯤ ꯇꯧꯔꯥ ꯆꯥꯏꯗ꯭ꯔꯤꯀꯥꯟ ꯁꯤꯗꯣꯏꯅꯦ
ꯔꫭꯝꯁꯤ ꯍꯦꯜꯀꯟꯁꯦ ꯃꯥꯂꯦ
ꯃꯥꯅꯦ ꯃꯣꯏ ꯍꯦꯜꯇ ꯀꯔꯠ ꯑꫭꯏꯗꯣꯏ ꯃꯥꯜꯂꯦ
ꯃꯥꯅꯦ
ꯃꯥꯅꯦ
ꯀꯩꯗꯧꯗꯣꯏꯕ
ꯉꯥꯏ ꯃꯣꯏꯒꯤ ꯀꯩꯅꯥꯅꯣꯅꯦ ꯃꯣꯏ
ꯇꯣꯔꯥ ꯑꯗꯨꯔꯣꯝ ꯁꯥꯝꯕꯩ ꯅꯪ ꯈꯪꯕ ꯈꯪꯗꯦ ꯊꯣꯏꯗꯤ ꯊꯣꯏꯒꯨꯝ ꯇꯧꯕꯅꯦ ꯑꯩꯒ ꯁꯤꯜꯚꯥꯅꯥꯒ ꯂꯦꯟ ꯄꯥꯅꯕꯗ
ꯅꯪ ꯈꯨꯁꯣꯟꯗꯣ
ꯑꯦ ꯑꯩꯁꯨ ꯑꯩ ꯁꯣꯛ ꯇꯥꯕꯅꯤ ꯀꯩꯅꯣ ꯑꯗꯨꯗꯤ ꯈꯪꯗꯦ ꯒꯨꯁꯟꯑꯣꯏꯗꯒꯨꯝ ꯇꯧꯕꯅꯤ ꯆꯠꯃꯤꯟꯅꯁꯤ ꯅꯪ ꯍꯦꯟꯅ ꯆꯠꯄ ꯅꯨꯡꯉꯥꯏꯕꯅꯤ ꯅꯪ ꯖꯪꯒꯜ ꯇꯦꯝꯃꯣ ꯑꯩ ꯅꯪ ꯂꯦꯟ ꯊꯤꯟꯕꯤꯔꯒꯦ ꯌꯥꯔꯕ ꯑꯦ ꯃꯥꯏ ꯃꯥꯒꯤ ꯔꯤꯀꯣꯜ ꯅꯣꯛꯅꯤꯡꯕꯥꯅꯤ ꯇꯨꯕ ꯍꯥꯏꯗꯤ ꯔꯤꯀꯣꯜ ꯃꯥꯏ ꯔꯤꯀꯣꯜ ꯁꯤꯗꯩ ꯍꯦꯟ ꯐꯖꯕ ꯀꯗꯥꯏ ꯂꯩ
ꯐꯖꯩ
ꯀꯗꯩꯅꫭ
ꯅꯪ ꯀꯅꯥꯒ ꯄꯥꯟꯅꯗꯣꯏꯕꯣ ꯍꯟꯗꯛꯅ ꯁꯤ
ꯁꯤꯁꯤ ꯁꯥꯊꯤꯕ
ꯁꯥꯊꯤꯝꯅꯤ
ꯍꯥꯏꯗꯤ ꯐꯠ ꯐꯠ ꯐꯠ ꯇꯧꯔꯒ ꯌꯦꯟꯕꯁꯨ ꯌꯥꯎꯔꯝꯒꯅꯤꯅ ꯅꯪ ꯒꯤ ꯒꯦꯝꯗꯤ ꯃꯐꯣꯟ ꯇꯥꯎ
ꯍꯩꯕꯩꯅꯦ
ꯍꯩꯕꯩꯅꯦ ꯑꯩꯒꯤ ꯕ꯭ꯂꯨ ꯀꯞ ꯇꯒ ꯆꯪꯅꯤꯅꯦꯍꯦ ꯑꯦ ꯂꯧꯕꯨ ꯂꯧꯈ꯭ꯔꯦ ꯍꯦꯜ ꯀꯟꯇꯤ ꯃꯥꯂꯦ ꯁꯥꯊꯤ ꯁꯥꯊꯤ
ꯑꯥ ꯂꯧꯈ꯭ꯔꯕꫭ ꯂꯧꯒ꯭ꯔꯦ ꯑꯗꯣ ꯉꯥꯎ ꯆꯠꯅ ꯃꫭꯏ ꯂꯦꯟꯁꯂꫭꯠ ꯉꯥꯎ ꯆꯠꯅꯔꯦ
ꯎꯝ
ꯎꯝ ꯃꯥꯅ ꯀꯩꯅꯣ ꯇꯧꯔꯒ ꯃꯥꯅ ꯍꯥꯟ ꯇꯦꯝ ꯂꯩꯔꯝꯃꯦ ꯑꯗꯨꯒꯤꯅꯤ ꯅꯠꯇ꯭ꯔꯗꯤ ꯂꯧꯕ ꯌꯥꯕꯅꯤ ꯑꯩꯅ ꯁꯤ ꯂꯦꯞꯄ ꯅꯠꯇꯃꯤꯅ ꯄꯨꯝꯄꯧ ꯆꯜꯂꯦ ꯑꯩꯉꯣꯟꯗ ꯂꯦꯕꯦꯜ ꯐꯣꯔꯗꯤ ꯌꯧꯔꯦ ꯃꯤ ꯑꯍꯨꯝ ꯃꯤꯒꯨꯝꯕ ꯍꯥꯠꯇꯕꯤ ꯖꯪꯒꯜ ꯃꯇꯦꯛ ꯑꯝ ꯃꯥꯡꯕꯖꯦ ꯌꯧꯎ ꯉꯝꯃꯣꯏꯗꯣꯏꯅꯤ
ꯀꯩꯒꯤꯅꯣ ꯑꯗꯣ ꯃꯇꯝ ꯃꯇꯝꯗꯣ ꯈꯤꯇꯪ ꯃꯥꯡꯕꯗ ꯎꯔꯦ ꯈꯪꯗꯦ ꯍꯥꯏꯗꯤ ꯃꯥ ꯇꯨꯝꯃ ꯇꯨꯝꯃꯒꯁꯨ ꯂꯩꯌꯦꯕ ꯋꯥꯔꯤ ꯐꯔꯤ
ꯑꯗꯨꯃꯥꯏꯅ ꯑꯣꯏꯔꯝꯕ
ꯐꯩꯕꯩ
ꯎꯝ
ꯎꯝ
ꯃꯣꯏ ꯁꯤ ꯁꯤꯁꯦ ꯍꯩ ꯇꯕ꯭ꯔ ꯀꯩꯅꯣ ꯍꯧꯔꯦꯍꯦ
ꯍꯥꯏꯌꯨꯔ ꯀꯩꯒꯤꯅꯣ ꯍꯥꯏꯁꯦ
ꯈꯪꯗꯦ ꯕꯥ
ꯑꯩ ꯁꯤꯔꯁꯨ ꯑꯣꯄꯜꯂꯣ ꯃꯣꯏ ꯑꯅꯤꯁꯦ
ꯑꯥꯏꯇ ꯀꯩꯅꯣ ꯐꯣꯟ ꯈꯨꯆꯞꯁꯤꯗꯤ
ꯅꯦ ꯐꯣꯟꯁꯦ ꯆꯞꯄꯦ ꯃꯩ ꯐꯣꯔꯇꯤ ꯑꯠ ꯇꯪ ꯉꯥꯏꯔꯦ ꯑꯦ ꯈꯪꯗꯦ ꯑꯗꯣ ꯑꯗꯨ ꯂꯣꯏꯁꯤꯜꯂꯁꯦ
ꯀꯩꯒꯤꯅꯣ
ꯀꯩꯒꯤꯅꯣ ꯑꯗꯨ ꯑꯗꯨꯒꯤꯁꯨ ꯃꯩ ꯂꯥꯛꯑꯀꯥꯟ
ꯎꯝ ꯃꯩꯕꯨꯗꯤ ꯉꯍꯥꯛ ꯂꯩꯔ ꯂꯥꯛꯄ ꯌꯥꯢꯅ
ꯄꯦꯂꯦ
ꯀꯩꯒꯤ ꯃꯩ ꯃꯥ ꯆꯥꯛ ꯆꯥ ꯆꯠꯈꯤꯕꯒꯤ ꯉꯍꯥꯛ ꯃꯨꯠꯊꯠꯂꯝꯕ ꯃꯥꯂꯦ
ꯑꯗꯨ ꯆꯥꯛ ꯉꯟ ꯆꯥꯔꯒ ꯇꯨꯝꯈ꯭ꯔꯗꯤ
ꯆꯥꯛ ꯍꯦꯟꯕꯩ ꯃꯇꯝꯅꯤ
ꯅꯪ ꯁꯤꯡꯖꯅꯤ ꯇꯨ ꯂꯩꯗꯣ
ꯇꯣ ꯊꯝꯃ